ꯍꯜꯂꯣ ꯎꯝ ꯁꯚꯦꯟꯇꯤꯟ ꯊꯣꯛꯈ꯭ꯔꯕꯅꯦ
ꯍꯣꯏ
ꯀꯃꯥꯏꯅ
ꯁꯃꯤꯠ ꯍꯥꯏꯅ ꯊꯣꯛꯈ꯭ꯔꯕꯗꯨꯗꯤ
ꯑꯣꯏꯗꯕꯗ ꯃꯣꯡꯃꯥꯡ ꯃꯥꯡ ꯂꯩꯔꯦ
ꯈꯪ ꯐꯦ ꯇꯗ
ꯂꯥꯛꯇꯕꯗꯨꯕꯨ ꯑꯩꯉꯣꯟꯗ
ꯑꯝ ꯏꯤꯟ ꯃ ꯅꯗ ꯑꯀꯤ ꯃꯤꯇꯣꯏꯕꯅꯥꯏ ꯊꯀꯣ
ꯍꯥ
ꯃꯤꯠꯇꯋꯕꯣ ꯀꯣ
ꯍꯣꯏ
ꯑꯩꯈꯉ ꯑꯩꯈꯣꯏ ꯐꯦꯟꯒ ꯔꯣꯗ ꯊ ꯀ ꯄꯔꯦ ꯇ
ꯑꯦꯁꯤ ꯄꯥꯏꯕꯤ ꯌꯥꯗꯦ
ꯏꯪꯉꯅꯦ ꯑꯗꯨ ꯃꯤ ꯕ꯭ꯂꯦꯛꯀꯦꯠ ꯐꯩꯁꯨ ꯐꯨꯕꯜꯂꯦ ꯀꯟꯅ
ꯑꯦꯕ꯭ꯂ ꯀꯗ ꯀꯌꯥ ꯀꯌꯥ ꯁꯨꯄ
ꯌꯥꯝ ꯆꯥꯎ ꯆꯥꯎꯔꯀꯦꯗ ꯑꯃꯨꯛ ꯄꯥꯏꯔ ꯇꯨꯝꯕ ꯂꯩꯉꯩꯗꯤ
ꯑꯦ ꯄꯤꯕ꯭ꯔꯅꯦ
ꯑꯌꯥꯝ ꯅꯣꯏ ꯀꯩ
ꯈꯉꯪꯒꯤ ꯁꯛꯄꯤꯕ ꯍꯥꯏꯕꯅꯦ
ꯀꯥꯏ ꯐꯦ ꯀꯥꯏꯗꯤ ꯀꯥꯏꯗꯤ ꯂꯀꯅꯤ
ꯏꯕ꯭ꯔꯥ ꯍꯥꯏꯕꯅꯦ ꯄꯥꯏꯕ꯭ꯔꯥ ꯍꯥꯏꯕ ꯅꯠꯇꯦ
ꯄꯤꯗꯤ ꯄꯤ ꯄꯤꯔꯁꯨ ꯇꯜꯂꯦꯔꯦ ꯃꯣꯏ ꯃꯣꯏꯅ ꯄꯤꯨꯗꯨ ꯇꯜꯂꯦꯔꯦ ꯃꯅꯝꯅ
ꯁꯨꯗꯅ
ꯁꯤꯖꯤ ꯀꯌꯥꯥꯛ ꯇꯕꯗ ꯏꯔ ꯋꯥꯁꯨ ꯀꯥꯏꯔ ꯑꯣꯏꯣꯏꯗ ꯎ ꯎꯝ ꯑꯁ ꯉꯁꯋꯥꯗꯤ ꯄꯔ ꯇꯨꯝꯈ꯭ꯔꯕꯅꯦ ꯅꯨꯡꯉꯥꯏ ꯑꯗꯨ ꯈꯥꯎꯗꯗꯤ ꯎꯝ ꯄꯨꯡ ꯁꯤꯛꯁ ꯇꯥꯕꯒꯤꯩ ꯃꯊꯟꯇ ꯍꯧꯒꯠꯈꯤꯕ ꯑꯗꯨꯒꯤ ꯑꯣꯏꯏ ꯀꯩꯗꯧꯅꯣ ꯃꯣꯏ ꯍꯧꯖꯤꯁꯨ ꯐꯥꯎꯗꯣꯛꯄꯤꯗꯦꯅ ꯈꯟꯕꯅꯦ ꯃꯣꯏꯗꯣ ꯃꯣꯏꯁꯨ ꯋꯥꯔꯤ ꯄꯜ ꯇꯧꯔ ꯂꯩꯐꯝ ꯑꯃ ꯄ ꯊꯕ ꯇꯧꯗꯔꯤ
ꯊꯦꯡꯒ
ꯀꯪꯃꯦ ꯃꯊꯛꯁꯤꯨꯅ ꯀꯩꯒꯤꯅꯣ ꯍꯥꯏꯔꯛꯄ ꯑꯣꯏꯔꯝꯒꯅꯤ
ꯂꯦꯞꯄꯣꯅ
ꯑ ꯎꯝ ꯌꯦꯣ ꯅꯣꯏꯅ ꯄꯤꯔꯛꯇ꯭ꯔꯦ ꯑꯩꯈꯣꯏꯒꯤ ꯗꯤꯚꯥꯏꯁ
ꯃꯤ ꯀꯅꯥꯝꯗ ꯎꯝ ꯀꯩꯗꯧꯕꯖꯥꯠꯂꯣ
ꯄꯨꯂ ꯄꯨꯂꯦꯉꯅꯤ ꯉ꯭ꯔꯥꯡ
ꯎꯝ
ꯄꯨꯡ ꯃꯥꯗ꯭ꯔꯣ ꯑꯅꯤꯗ꯭ꯔꯣ ꯀꯥꯎꯔꯦ ꯎ ꯑꯃꯗꯨꯅ ꯑꯩꯈꯣꯏ ꯁꯤꯅꯦ ꯃꯗꯨ ꯀꯔꯤ ꯅꯤꯁꯥ ꯆꯥꯔ ꯂꯩꯕꯅꯣ ꯈꯪꯗꯦ ꯃꯥꯁꯨ ꯅꯨꯡꯉꯥꯏꯇꯕ ꯂꯩꯕꯖꯥꯅꯣ ꯈꯪꯗꯦ ꯎ ꯀꯣꯏꯔꯕ ꯃꯥꯅ ꯀ ꯑꯣꯏꯦ ꯑꯗꯨ ꯑꯗꯨ ꯃꯥ ꯑꯩꯈꯣꯏ ꯐꯁꯂꯕꯨ ꯀꯅꯤ ꯑꯗꯨꯃꯥꯏꯅ ꯇꯧꯗꯕꯅꯦ ꯃꯥꯗ ꯑ ꯂꯥꯁ ꯋꯤꯛ ꯐ꯭ꯔꯥꯏꯗꯦ ꯑꯗꯨ ꯃꯇꯝꯗꯤ ꯍꯧꯈ꯭ꯔꯕꯅꯦ ꯃꯥꯗꯣ ꯃꯁꯤꯁꯤꯐꯥꯎ ꯉꯥꯎ ꯂꯩꯕ ꯃꯗ ꯊꯕꯛꯁꯨ ꯐꯖꯅ ꯇꯧꯗ꯭ꯔꯕ ꯃꯥꯜꯂꯦ ꯃꯅꯗꯤ ꯄꯔꯃꯅꯤꯝ ꯎꯝ ꯊꯕꯛ ꯌꯥꯝ ꯏꯝꯄꯣꯔꯇꯦꯟ ꯇꯧꯕꯁꯤꯡꯕꯨꯗꯤ ꯃꯣꯏ ꯀꯝꯄꯅꯤꯁꯤꯡꯁꯨ ꯌꯥꯝꯅ ꯀꯩꯅꯣ ꯇꯧꯋꯤꯗꯅ
ꯑꯣꯝ
ꯗꯤ ꯀꯩꯝ ꯍꯥꯏꯕ ꯉꯝꯗꯦꯗꯅꯣ ꯃꯣꯏꯕꯨꯗꯤ ꯎꯄꯥꯜ ꯂꯩꯇꯕꯗꯨ ꯑꯗꯨꯒꯤ ꯑꯩꯈꯣꯏꯅꯕꯨ ꯑꯗꯨꯃꯥꯏꯅ ꯇꯧꯔ ꯂꯩꯗꯤ ꯗꯥꯏꯔꯦꯛ ꯑꯥꯎꯠ ꯑꯣꯏꯔꯅꯤꯡꯗꯕꯗꯤ
ꯍ ꯂꯩ ꯑꯗꯨꯗꯤ ꯀꯌꯥ ꯂꯩꯅꯣ ꯍꯧꯖꯤꯖꯤꯛ
ꯑꯩꯈꯣꯏ ꯃꯤ ꯃꯔꯤ ꯂꯩꯔꯤ ꯍꯧꯖꯤꯛ
ꯅꯍꯥꯟꯅꯤ ꯃꯉꯥ ꯅꯠꯇ꯭ꯔꯣ ꯑꯦ ꯇꯔꯨꯛ ꯅꯠꯇ꯭ꯔꯣ
ꯇꯔꯛꯅꯦ ꯑꯩꯅꯠꯇ ꯑꯩꯈꯣꯏ ꯃꯤ ꯃꯉꯥ ꯂꯩꯔꯤꯌꯦꯦ ꯑꯃ ꯆꯠꯈ꯭ꯔꯦ ꯑꯃꯗꯨ ꯑꯗꯨꯝ ꯀꯥꯟ ꯂꯥꯛꯀ꯭ꯔꯦꯥ ꯈꯟꯗꯦ ꯑꯃꯨꯛ ꯂꯥꯛꯀꯅꯤ ꯍꯥꯏꯕꯅꯤ ꯂꯩ ꯍꯧꯖꯤꯛꯀꯤꯗꯣ ꯑꯩꯅ ꯇꯧꯔꯛꯄ ꯅꯪ ꯇꯧꯔꯛꯄ
ꯑꯪꯉ
ꯀꯩꯅ ꯇꯧꯕꯅꯤ ꯀꯣꯍ ꯁꯤꯔꯗꯤ ꯀꯝꯕꯣ ꯁꯤꯠꯇ ꯑꯦ
ꯑ
ꯄꯦꯛꯕ ꯋꯥꯅꯤꯗ ꯃꯥꯏ ꯃꯇꯝꯁꯤꯅ ꯈꯨꯝꯝꯕꯤꯔꯝꯁꯤ ꯃꯥ ꯈꯨꯝꯕꯤꯕꯁꯤꯅ ꯇꯨꯃꯤꯟꯅ ꯂꯩꯒꯦ ꯁꯤꯅꯤ ꯃꯥ
ꯅꯀꯦ
ꯐꯩ ꯐꯩ ꯐꯩ ꯐꯩ ꯈꯨꯝꯅꯤꯡꯉꯥꯏ ꯑꯥꯏꯗꯤꯌꯥꯒ ꯑꯗꯨꯝ ꯄꯤꯕꯤꯌꯨꯅꯦꯕ ꯃꯉꯣꯟꯗꯗꯤ ꯀꯩꯀꯩ ꯈꯨꯝꯅꯤꯡꯉꯥꯏꯅ ꯑꯩꯗꯤ ꯇꯨꯃꯤꯟꯅ ꯂꯩꯊꯣꯛꯈ꯭ꯔꯒꯦ ꯁꯤꯅꯤꯅꯦꯉ
ꯑꯗꯨꯗꯤ ꯀꯩ ꯄꯕꯤꯕ꯭ꯔꯥ
ꯍꯥ
ꯀꯩ ꯄꯤꯕꯤꯕꯔꯣ ꯑꯗꯨꯗꯤ
ꯑꯩꯗꯨꯃ ꯍꯪꯕ ꯅꯉꯣꯟꯗ
ꯍ
ꯦ ꯄꯨꯔꯥ ꯐꯦꯛꯀ ꯂꯐꯇꯨ ꯄꯨ ꯁꯅꯦꯀ ꯂꯤꯡꯅꯤꯒ ꯄꯨ
ꯀꯩꯗꯧꯋꯦ ꯑꯩꯈꯣꯏꯗꯤ ꯃꯁꯥꯒꯤꯅꯤ ꯀꯩꯅꯣ
ꯂꯤꯒꯤꯤ ꯊꯇ ꯄꯨ ꯅ
ꯑꯩꯈꯣꯏꯗꯤ ꯃꯁꯥꯒꯤꯅꯦ
ꯐꯨ ꯍꯧꯁꯟ ꯑꯣ ꯇꯨꯝꯅꯤꯡꯗꯕ ꯅꯪꯗꯦ ꯀꯩ ꯇꯃꯤꯗꯁꯤꯗꯤꯦ ꯉꯝ ꯊ
ꯍꯧꯖꯤꯛ ꯀ ꯑꯗꯨꯕꯩ ꯌꯥꯗꯦ
ꯉꯔꯥꯡ ꯊꯦ ꯇꯃ ꯑꯗꯨ
ꯇꯨꯝꯕ ꯌꯥꯗꯦ ꯍꯧꯖꯤꯛꯀ
ꯀꯩꯅꯣꯗ
ꯑꯃꯦꯛ
ꯍꯩ ꯍꯥ ꯃꯥ ꯃꯥꯗꯤ ꯑꯍꯥꯟꯕꯗ ꯀꯔꯤꯇꯨꯝꯕ ꯅꯨꯡꯉꯥꯏꯒꯔꯦ ꯆꯥꯛ ꯌꯥꯝ ꯆꯥꯔꯦ ꯍꯧꯖꯤꯛ ꯀꯥꯟꯇꯤ ꯇꯨꯝꯕ ꯌꯥꯗ꯭ꯔꯦ ꯑꯃꯨꯛ ꯀꯔꯤꯅꯣ
ꯆꯥꯛ ꯆꯥꯛ ꯌꯥꯝ ꯆꯥꯕꯒꯤꯔ ꯈꯪꯂꯦ ꯇꯨꯝꯕ ꯌꯥꯗꯦ ꯅꯨꯡꯗꯥꯡꯗ ꯑꯗꯨꯝ ꯍꯧꯒꯗ ꯂꯩ
ꯅꯪ ꯑꯁ ꯐꯩꯌꯦ ꯑꯩꯗꯤ ꯄꯨꯡ ꯃꯥ ꯇꯨꯝꯕꯔꯤꯅꯦ ꯑꯩꯗꯤ ꯃꯇꯦꯛ ꯃꯇꯦꯛ ꯃꯇꯦꯛ ꯇꯨꯝꯃꯗꯨ
ꯍꯣꯏ ꯑꯩꯁꯨ ꯑꯗꯨꯝꯃꯥꯏ ꯇꯧꯋꯩ ꯃꯇꯦꯛ ꯃꯇꯦꯛ ꯃꯇꯦꯛ ꯈꯛꯇ ꯇꯝꯃꯦ
ꯑꯗꯨꯝ ꯃꯊꯟꯗ ꯑꯗꯨꯝ ꯍꯧꯒ ꯂꯩ ꯀꯩꯗꯧꯕꯅꯣ ꯈꯪꯗꯦ
ꯄꯪ ꯄꯪ ꯍꯧꯒꯜꯂꯦ ꯀꯩꯒꯤꯅꯣ ꯈꯪꯗꯦ ꯁꯥꯃꯟꯕꯒꯤꯔꯥ ꯈꯪꯗꯦꯗ
ꯁꯥꯕ ꯉꯩꯗ ꯀꯩꯗꯤ ꯈꯪꯗꯦ ꯑꯗꯨꯗꯤ ꯑꯗꯨ ꯑꯗꯨꯝ ꯃꯊꯟꯇ ꯑꯗꯨꯝ ꯍꯧꯍꯜꯂꯦ ꯉꯁꯥꯏꯁꯨꯄꯥ ꯑꯗꯨꯝ ꯊꯣꯛꯈꯔꯕꯅꯦꯕ
ꯑꯣ
ꯑꯗꯨꯒ ꯄꯨꯡ ꯇꯔꯨꯛ ꯇꯥ ꯍꯦꯛꯇ ꯑꯗꯨꯝ ꯍꯧꯔꯛꯈ꯭ꯔꯦ ꯃꯨꯛ
ꯑꯣ ꯁꯧꯔꯦ ꯑꯦꯛꯁꯀ꯭ꯌꯨꯁ ꯃꯤ
ꯀꯩꯅꯣ ꯅꯨꯄꯥꯥꯏ ꯍꯣꯏꯊꯨ ꯇꯧꯏꯗꯨꯕꯨ
ꯀꯃꯥꯏꯅ ꯇꯧꯒꯦꯔ ꯑꯗꯨꯗꯤ
ꯅꯨꯄꯤ ꯇꯗꯨꯒꯤ ꯊꯤꯡ ꯏꯠꯁꯨ ꯇꯧꯒꯗ ꯀꯩꯅ ꯑꯣ ꯍꯥꯏꯊꯨ ꯇꯧꯏꯗꯨꯕꯨ ꯀꯩꯅꯣꯅ ꯅꯗꯨ ꯂꯩꯃꯤꯟꯅꯕꯁꯤꯡ ꯈꯪꯉ ꯂꯩꯅꯤꯀꯣ
ꯍꯥꯏꯝꯅꯦ ꯃꯈꯣꯟꯗꯣꯅ ꯍꯦꯛꯇ
ꯅꯨꯄꯥ ꯐꯣꯟ ꯇꯧꯕ ꯅꯨꯄꯤ ꯐꯣꯟ ꯇꯧꯕ ꯒ꯭ꯌꯥꯟ ꯇꯥꯗꯔ ꯑꯩ ꯒꯤ ꯗꯨ ꯕꯨ
ꯑꯗꯨꯗꯤ ꯀꯩꯅꯣ ꯇꯧ ꯀꯦꯝ ꯎꯝ ꯑꯗꯨꯗꯤ ꯇꯧꯔꯣꯏꯗ
ꯑꯅꯤꯗꯨꯕꯨ ꯅꯥꯜꯂꯦ ꯍꯥꯏꯕꯗꯨꯕꯨ ꯑꯣꯛꯁꯥ ꯆꯥꯕ ꯌꯥꯗ꯭ꯔꯕꯅꯦ
ꯑꯦ ꯃꯥ ꯆꯔꯣꯏꯗ
ꯅꯪꯅ ꯇꯧꯈꯥꯏꯒꯦ ꯍꯥꯏꯔ ꯑꯗꯨꯗꯤ
ꯍꯣꯏ
ꯑꯣꯛꯁꯥ ꯃꯇꯨꯝ ꯃꯃꯥꯡ ꯉꯥꯛꯇ ꯆꯥꯔꯒ ꯑꯃꯨꯛ ꯑꯦ ꯀꯣꯛꯆꯤ ꯀ꯭ꯔꯅ ꯇꯧꯕ ꯂꯩꯗꯨꯗꯤ ꯑꯃꯨꯛ
ꯍꯦ ꯀꯌ꯭ꯥ
ꯌꯥꯝ ꯆꯥꯏ ꯌꯥꯝ ꯆꯥꯏ ꯌꯥꯝ ꯆꯥꯏ ꯄꯤꯁ ꯃꯥꯅꯤ ꯑꯇ ꯆꯥ ꯑꯇꯣꯞꯄ ꯑꯃꯅ ꯌꯥꯝ ꯆꯥꯏ ꯌꯥꯝ ꯆꯥꯏ ꯍꯥꯏꯔ
ꯑꯃ ꯑꯅꯤ ꯈꯛꯇꯤ ꯌꯥꯝꯗꯦꯗꯅ ꯌꯥꯝꯕꯒꯤ ꯌꯥꯝꯃꯦ ꯍꯥꯏꯝꯅꯦ ꯑꯃ ꯑꯅꯤ ꯈꯛꯇꯗꯤ ꯑꯃ ꯑꯅꯤꯈꯛ ꯍꯥꯏꯒꯅꯤ
ꯌꯥꯔꯤꯀ ꯑꯃꯅꯤꯉꯗ ꯆꯥꯛ ꯍꯥꯎꯁꯤ ꯌꯥꯝ ꯆꯥꯈ꯭ꯔꯦ ꯍꯥꯏꯕꯅꯤ ꯅꯪꯗꯤ ꯃꯤꯅꯤ ꯄꯦꯀꯦꯠ ꯑꯃ ꯆꯛ ꯃꯤꯅꯤ ꯄꯦꯀꯦꯠ ꯑꯃ ꯆꯥꯔ ꯄꯨꯛ ꯊꯟꯈ꯭ꯔꯦ ꯍꯥꯏꯕ ꯇꯥꯏꯞꯇꯣ ꯈꯪꯉꯦ ꯅꯪꯉꯤꯗꯤ
ꯑꯦ ꯊꯜꯂꯦꯗꯅ ꯑꯗꯨꯗꯤ
ꯃꯤ ꯄꯤꯀꯦꯠ ꯑꯃꯟꯅ ꯄꯨꯛ ꯊꯝꯕꯗꯨꯗꯤ ꯀꯩꯅꯣ ꯑꯗꯨꯗꯤ
ꯊꯂꯦꯗꯅ
ꯃꯤ ꯄꯦꯛꯀꯦꯠ ꯄꯦꯀꯦꯠ ꯑꯃ ꯗꯨꯅ ꯀꯅꯥꯅ ꯄꯨꯛꯊꯟꯅꯒꯦ ꯕꯕ ꯑꯉꯥꯡ ꯃꯆꯥ ꯄꯥꯎ ꯊꯜꯂꯣꯏꯕ ꯑꯗꯨꯗꯤ
ꯌꯥꯔꯦꯗ ꯊꯟꯕꯅꯦ ꯍꯥꯏꯝꯗꯤ ꯉꯥꯏꯍꯛꯀꯤ ꯍꯥꯏꯕ ꯀꯨꯏꯅ ꯍꯥꯏꯕꯗꯤ ꯅꯠꯇꯦꯗꯅ ꯑꯩ ꯁ ꯉꯥꯏꯍꯥꯛꯀꯤꯗꯤ ꯊꯜꯂꯦ ꯗꯅ
ꯎꯝ ꯕꯨꯠ ꯃꯩ ꯃꯨꯠꯈꯔ꯭ꯦ ꯀꯩꯅꯣ ꯎꯝ ꯃꯩ ꯃꯨꯠꯈꯔꯦ ꯈꯣꯏꯒꯤꯗꯤ ꯃꯨꯛ
ꯀꯩꯒꯤꯅꯣ
ꯈꯪꯗꯦ
ꯃꯩ ꯌꯥꯝ ꯃꯣꯠꯄ ꯃꯥꯜꯂꯦꯗ
ꯅꯣꯡ ꯆꯨꯗꯤ ꯑꯗꯨꯃꯥꯏꯅ ꯇꯧꯋꯅꯤ ꯅꯣꯡ ꯆꯨꯕꯗꯒꯤ ꯍꯧꯔꯛꯄꯅꯤ ꯃꯨꯠꯄ ꯂꯥꯛꯄ ꯃꯨꯠꯄ ꯂꯥꯛꯄ
ꯑꯗꯨꯗꯨꯒꯩ ꯅꯧ ꯆꯨꯔꯒ ꯏꯁꯤꯡ ꯂꯥꯛꯇꯕ
ꯈꯪꯗ ꯃꯣꯏꯅ ꯈꯜꯂꯤꯁꯤꯗꯤ ꯑꯩꯈꯣꯏ ꯅꯣꯡ ꯆꯨꯈ꯭ꯔꯕꯅꯤ ꯑꯗꯨꯅ ꯕꯛꯀꯦꯠꯇꯇꯩ ꯅꯣꯡꯁꯨ ꯇꯥꯗꯅ ꯁꯤꯖꯤꯟꯅꯕ ꯍꯥꯏꯕ ꯃꯥꯅꯤ ꯃꯣꯏꯁꯦ
ꯑꯣ
ꯂꯣꯡꯉꯗꯅꯤꯔꯨꯕꯅ ꯃꯥꯅꯦ ꯑꯗꯨ
ꯀꯔꯤꯒꯤ ꯏꯁꯤꯡ ꯂꯧꯔꯗꯣꯏꯁꯤ ꯅꯣꯏ
ꯍꯥ
ꯀꯥꯏ ꯌꯥꯎꯔ ꯑꯗꯨꯗꯤ
ꯊꯛꯄ ꯏꯁꯤꯡꯗꯣ ꯑꯣꯏꯅ ꯇꯧꯔ ꯂꯩꯔꯦꯗꯅ
ꯑꯩꯅ ꯍꯥꯏꯕꯗꯤ ꯅꯣꯏꯒꯤ ꯏꯁꯤꯡꯗꯣ ꯄꯥꯏꯅꯕ ꯏꯁꯤꯡꯗꯣ ꯀꯥꯏꯗꯒꯤ ꯂꯥꯛꯄꯅꯣ ꯍꯥꯏꯕꯅꯦ
ꯆꯞ ꯃꯥꯟꯅꯩ ꯑꯩꯈꯣꯏ ꯁꯄ꯭ꯂꯥꯏ ꯑꯩꯗꯣ ꯁ ꯊ ꯃꯣꯏ ꯏꯁꯤꯡ ꯃꯔꯝ ꯅꯝꯊꯤꯕꯤꯔꯤꯕ ꯍꯧꯖꯤꯛꯀꯣ ꯍꯟꯗꯛꯁꯨ
ꯎꯝ ꯅꯗ꯭ꯔꯗ
ꯑ ꯑꯩꯈꯣꯏ ꯂꯩꯕꯩ ꯃꯅꯝ ꯅꯝ ꯊꯦꯟꯒꯤꯁꯤꯅꯤ ꯅꯪ ꯇꯧ ꯂꯩꯅꯤ ꯑꯩꯈꯣꯏꯊꯀꯤꯁꯤꯡ ꯇꯦꯛꯗ
ꯍꯣꯏ
ꯀꯔꯤꯅꯣ ꯑꯩ ꯃꯈꯣꯟ ꯇꯥꯕ꯭ꯔꯥ
ꯇꯥꯏꯌꯦ ꯇꯥꯏꯌꯦ ꯀꯂꯔꯦ
ꯀꯩꯅꯣꯝꯃ ꯐꯖꯕ ꯑꯃ ꯊꯣꯛꯍꯜꯂꯦ ꯑꯩꯉꯣꯟꯗ
ꯀꯁꯨꯄꯥꯏ ꯑꯗꯨ ꯊꯩꯅ ꯄꯁꯨ ꯐꯥꯏꯗꯤꯦ
ꯊꯥꯕꯤꯌꯦꯦ ꯍꯧꯖꯤꯛꯅ ꯑꯃꯨꯛ
ꯅ ꯃꯅꯤꯡꯒꯤ ꯃꯈꯀꯣꯟ ꯍꯔꯦ ꯀꯨꯝꯃꯈ꯭ꯔꯣ ꯀꯥ ꯀ꯭ꯔꯣ ꯀꯥꯈꯣꯔꯦ ꯃꯣꯟ
ꯀꯥꯏꯗ ꯑꯗꯨꯗꯤ
ꯀꯩ ꯀꯥꯏꯗꯗ ꯎꯝ ꯀꯩ ꯀꯥꯏꯗ ꯀꯩ ꯀꯥꯏꯗ ꯌꯥꯝ ꯍꯥꯏꯈꯕꯒꯨꯝ ꯇꯧꯕꯅꯤꯅ
ꯄꯤ ꯃꯈꯣꯠꯅ ꯆꯕꯤ ꯀꯩꯝ ꯀꯥꯏꯗꯦ
ꯌꯥ ꯌꯥꯗ ꯀ ꯃꯤ ꯃꯈꯣꯟ ꯉ ꯆꯠꯇ ꯀ ꯏꯀꯣꯒ꯭ꯔ
ꯑꯩ ꯃꯄꯥꯟꯗ ꯂꯩꯔꯗ ꯌꯥꯝ ꯁꯥꯏꯌꯦꯕ ꯑꯗꯨꯒꯤ
ꯈꯪꯗ꯭ꯔꯦ ꯅꯪ ꯉ ꯁꯥꯏꯉꯩꯗꯨꯗꯤ ꯇꯅꯨ ꯀꯩ ꯊꯥꯀꯤꯅꯅꯨꯡ ꯉ ꯀꯩ ꯊꯥꯔ ꯀꯦꯅꯅ
ꯊꯝꯃꯒ ꯊꯥꯔꯛꯀꯦ
ꯍꯧꯖꯤ ꯊꯒꯗꯦ
ꯍꯣꯏꯣꯏ ꯑꯩꯒꯤ ꯕꯦꯛ ꯊꯣꯛꯄ ꯌꯥꯗꯦ
ꯀꯋꯥ ꯀꯔꯤ ꯍꯣꯣꯟꯅꯅ ꯍꯣꯠꯅꯦ
ꯑꯗꯨꯒꯤꯅꯦ ꯊꯝꯈ꯭ꯔꯒ ꯊꯥꯔꯛꯀꯦ ꯍꯥꯏꯕꯗꯣ
ꯄꯥꯏꯁꯣꯟ ꯅꯨꯨꯞꯁ ꯀꯩꯅꯣ ꯅꯪꯒꯤ ꯐꯣꯟꯁꯤ ꯁꯨꯃꯥꯏ ꯍꯦꯛ ꯇꯧꯒꯟꯕꯁꯦ ꯑꯣꯏꯇꯕ ꯑꯣꯏꯗꯕꯗ
ꯁꯥꯃꯟꯕꯤꯒꯦꯔꯀꯥꯟꯗ ꯌꯥꯝ ꯁꯥꯔꯒ ꯂꯩ ꯅꯪ ꯕꯦꯛ ꯊꯣꯛꯑꯒ ꯉꯥꯡꯉ ꯂꯩꯕ꯭ꯔꯥ ꯑꯗꯨꯗꯤ
ꯈꯖꯃꯊ ꯑꯣꯏ ꯆ
ꯑꯣ ꯅꯥꯗ ꯑꯗꯨꯝ ꯅꯥꯗ ꯑꯗꯨ ꯑꯗꯨꯝ ꯍꯥꯞꯄꯒ ꯂꯩꯒꯗꯕ
ꯅꯪ ꯍꯧꯖꯤꯃꯛ ꯀꯩꯅꯣꯝ ꯊꯥꯔꯛꯀꯦ ꯊꯣꯛꯄꯅꯤꯅꯦ ꯀꯅꯥꯅꯣ ꯀꯟꯅ ꯀꯣꯟ ꯐꯦꯡꯉꯤꯗꯨꯕꯨ ꯊꯕꯛ ꯌꯥꯝꯀꯟ ꯑꯃꯨꯀ ꯄꯁꯥ ꯇꯥꯏꯞꯅꯤ ꯅꯪ ꯐꯣꯟ ꯇꯧꯍꯔꯦ ꯍꯥꯏꯕ ꯑꯩ ꯀꯣꯟ ꯐꯤꯅꯤꯡꯕ ꯍꯧꯔ ꯑꯣꯖꯥꯅꯤꯀꯣ
ꯐ꯭ꯔꯤꯗ ꯂꯩꯕꯅꯤꯅ ꯑꯩꯈꯣꯏꯗꯤ
ꯏꯁꯩ ꯊꯥꯎꯔꯨꯝꯗ ꯐꯨꯜ ꯏꯁꯄꯤꯀꯔꯗꯒꯤ ꯕꯤꯁꯀꯣꯠ ꯁꯀꯣꯠ ꯇꯧꯁꯦ ꯍꯥꯔꯣ ꯆꯥꯛ ꯏꯟꯖꯥꯡ ꯊꯣꯡꯕ ꯍꯧꯗ꯭ꯔꯤꯕ ꯅꯠꯇ꯭ꯔꯒ ꯋꯥꯠꯂꯤꯕ
ꯈꯪꯗꯦ
ꯅꯪꯒꯤ ꯃꯇꯦꯡ ꯄꯥꯡꯕ ꯌꯥꯎꯔꯣꯏ
ꯌꯥꯎꯒꯅꯤꯗꯅ ꯍꯧꯗ꯭ꯔꯤꯗꯅ ꯍꯧꯖꯤꯛꯇꯤ
ꯉꯜꯂꯤꯌꯦ ꯍꯧꯖꯤꯛꯐꯥꯎꯗꯤ